ꯑ
ꯑꯩ ꯅꯪꯒꯤ ꯈꯣꯟꯁꯦ ꯌꯥꯝꯅ ꯇꯥꯔꯦ
ꯇꯕ꯭ꯔꯣ
ꯇꯥꯏ ꯇꯥꯏꯌꯦ
ꯅ
ꯍꯧꯖꯤꯛꯇꯤ ꯐꯝꯅꯒ ꯂꯥꯛꯏꯗ
ꯍꯥꯥ
ꯐꯝꯂꯒ ꯌꯨꯝꯗ ꯂꯑꯦ ꯎꯝ ꯅꯪꯗꯦ
ꯄꯔꯒꯌꯦꯁ
ꯅꯪꯁꯨ ꯌꯥꯝꯆꯥ ꯃꯅꯥꯑ ꯍ
ꯑ ꯀꯔꯤ ꯌꯦꯟꯁꯥꯡ ꯆꯥꯕ꯭ꯔꯥꯅꯦ ꯅꯪꯗꯤ
ꯆꯥꯛ ꯆꯥꯗ꯭ꯔꯤꯗ ꯑꯌꯨꯛꯒꯤ ꯆꯥ ꯊꯛꯄꯒꯤꯀꯣ ꯍꯣꯏ ꯆꯥ ꯊꯛꯄꯒꯤ ꯆꯥꯛ ꯆꯥꯗꯣꯏꯌꯦ ꯅꯨꯡꯁꯥ ꯁꯥꯗꯧꯅ ꯈ꯭ꯋꯥꯒꯤ ꯍꯣꯏ ꯍꯣꯏ ꯑꯃꯨꯛ ꯀꯔꯤꯌꯥꯁꯤꯔ ꯑꯩ ꯈꯔ ꯊꯕꯛ ꯂꯩꯕꯒꯀꯣ ꯑꯉꯥꯡꯁꯤꯡꯒꯤ ꯑꯗꯨ ꯂꯣꯏꯕ ꯃꯇꯝꯗ ꯆꯥꯔꯤ
ꯑꯣ ꯀꯩ ꯊꯕ
ꯊꯕꯛ ꯍꯥꯏꯕꯨ ꯑꯉꯥꯡꯁꯤꯡꯒꯤ ꯑꯦꯛꯖꯥꯝ ꯂꯥꯏꯕꯛ ꯐꯣ ꯁꯥꯇ꯭ꯔꯁꯤꯡꯒꯤ ꯑꯣ ꯀꯁꯟ ꯄꯦꯄꯔꯒꯨꯝꯕ ꯁꯦꯝꯕꯀꯣ ꯑꯗꯨꯒꯤꯅꯦ ꯀ꯭ꯋꯁꯟ ꯄꯦꯄꯔꯒꯨꯝꯕ
ꯑꯣꯖꯥ ꯑꯣꯖꯥ ꯇꯧꯕ꯭ꯔꯣꯅꯦ ꯑꯗꯨꯗꯤ
ꯇꯞ
ꯍꯜꯂꯣ
ꯑ ꯍꯜꯂꯣ
ꯇꯥꯏꯌꯦ ꯇꯥꯏꯌꯦ
ꯇꯌꯦ ꯇꯥꯌꯦꯌꯦ ꯑꯩꯁꯨ
ꯑꯥ ꯅꯪꯒꯤ ꯈꯨꯣꯟꯗꯒꯤ ꯅꯨꯡꯁꯥ ꯁꯥꯗ꯭ꯔꯣ ꯍꯥꯏꯕꯅꯦ
ꯍꯥꯥ
ꯅꯨꯡꯁꯥ ꯁꯥꯗ꯭ꯔꯣ
ꯁꯥꯏꯌꯦ ꯁꯥꯏꯌꯦ
ꯑꯣ
ꯁꯥꯕ ꯅꯁꯤꯗꯦ ꯑꯥ
ꯑꯣ ꯅꯪꯁꯨꯣ ꯗꯦ
ꯆꯨꯗꯦꯗ
ꯑꯣ ꯀꯔꯤꯒꯤꯦ
ꯈꯪꯗꯦꯅꯦ ꯑꯩꯁꯨ
ꯎꯝ ꯊꯕꯛ ꯇꯧꯕ ꯃꯥꯜꯅꯤꯗ ꯇꯧꯗꯦꯀꯣ
ꯇꯗꯦ
ꯑ ꯅꯪꯅ ꯆꯥꯛ ꯆꯥꯔꯕ꯭ꯔꯣ
ꯑ ꯆꯔꯦ
ꯑꯣ ꯂꯩꯒꯁ
ꯎꯝ ꯃꯁꯤ ꯀꯥꯏꯅ ꯃꯤꯛꯁ ꯇꯥꯏ ꯀꯩꯅꯣ ꯈꯪꯗ꯭ꯔꯦ
ꯉꯁꯤ ꯉꯁꯥꯡ ꯍꯥꯎꯗꯣꯏꯕ ꯃꯥꯜꯂꯦꯕꯣ ꯅꯪꯒꯤ ꯈꯣꯟꯁꯦ
ꯎꯝ
ꯐꯀꯤ ꯇ ꯑꯃꯅꯤꯅꯤ ꯐꯀꯤꯔ ꯑꯃꯅꯤꯅꯤ
ꯑꯗꯨꯗꯤ ꯆꯥꯅꯤꯡꯉ ꯂꯥꯑꯣꯅꯦ
ꯂꯥꯛꯀꯤꯦ ꯂꯀꯀꯤ ꯅꯣꯡꯧꯃꯀꯣ ꯑꯣ ꯑꯗꯨꯗꯅꯥ
ꯂ ꯂꯑꯣ
ꯇꯥꯕ꯭ꯔꯣ
ꯇꯌꯦ ꯇꯥꯌꯦ
ꯎꯝ ꯋꯥ ꯀꯞꯀꯨꯝꯕꯗ ꯌꯦꯡꯗ꯭ꯔꯣ ꯅꯪꯈꯣꯏꯗꯤ
ꯑꯥꯎ ꯌꯦꯡꯗꯦ ꯍꯥꯏꯗꯤ
ꯌꯦꯡꯉꯨꯅ ꯌꯥꯝ ꯐꯖꯕꯅꯦ ꯃꯤꯁꯤꯡꯗꯤ ꯇꯨꯝꯗ꯭ꯔꯒ ꯌꯦꯡꯉꯒ
ꯍꯥꯏꯩꯅꯧꯒꯨꯝꯕꯗ ꯌꯦꯡꯉꯦ ꯅꯦ ꯑꯣꯗꯣ ꯀꯥ ꯌꯦꯌꯦꯒꯦ
ꯑꯗꯨꯁꯨ ꯌꯥꯏ ꯑꯗꯨꯗ ꯁ
ꯅꯪꯗꯤ ꯀꯩꯅꯣ ꯔꯣꯅꯦꯜꯗꯣꯔꯥ ꯅꯠꯇ꯭ꯔꯒꯅ ꯃꯦꯁꯤꯔꯣ
ꯃꯁꯤ ꯀꯝꯗꯗ
ꯑꯩ ꯑꯩꯒꯤ ꯑꯩꯒꯤ ꯇꯤꯝꯗꯤ ꯉꯔꯥꯡ ꯑꯩꯈꯣꯏꯅ ꯉꯝꯈ꯭ꯔꯦꯕꯗꯣ
ꯑꯣ ꯀꯔꯤ ꯇꯤꯝꯅꯣ ꯅꯪꯗꯤ
ꯄꯣꯇꯨꯒꯥꯅꯤ ꯉꯔ ꯉꯝꯕ꯭ꯔꯦꯕ ꯑꯩꯈꯣꯏꯗ ꯉꯝꯈ꯭ꯔꯦ ꯑꯗꯨꯒ ꯑ ꯀ꯭ꯂꯥꯁꯀꯨꯝꯕ ꯀꯔꯤ ꯀꯔꯤꯒꯨꯝꯕꯗ ꯆꯥꯠꯇ꯭ꯔꯣꯅꯣꯈꯣꯏꯗꯤ
ꯎꯝ ꯎꯝ ꯆꯠꯇꯦꯗ ꯊꯕꯛ ꯇꯧꯅꯤꯡꯉꯥꯏ
ꯑ ꯑꯗꯨꯗꯤ ꯀ꯭ꯂꯥꯁꯀꯨꯝꯕ ꯀꯌꯥ ꯀꯌꯥ ꯀꯔꯅ ꯇꯝꯕꯅꯣ ꯍꯥꯏꯕꯤꯕ ꯌꯥꯒꯗ꯭ꯔꯣ
ꯍꯥꯏꯕꯗꯤ ꯀꯩꯅꯣ ꯕꯤ ꯑꯦꯒꯨꯝꯕ
ꯍꯣꯏ ꯍꯣꯏ ꯍꯣꯏ ꯍꯣꯏ ꯍꯣꯏ ꯑꯗꯨꯒꯨꯝꯕ ꯑꯗꯨꯒꯨꯝꯕ ꯇꯝꯕ꯭ꯔꯥ ꯍꯥꯏꯕꯅꯤꯗ
ꯑ
ꯑꯣ ꯇꯝꯍꯜꯂꯣꯏꯕ꯭ꯔꯥ ꯑꯗꯨꯒꯕꯤꯕ꯭ꯔꯥ ꯇꯝꯕ꯭ꯔꯥ ꯑꯗꯨꯒ ꯀꯔꯤ ꯑꯣ ꯐꯖꯔꯅꯦ ꯑꯗꯨꯗꯤ ꯎꯝ
ꯍꯦ
ꯁꯤꯅꯦꯃꯥ ꯀꯣꯟꯗ ꯌꯦꯡꯗꯣꯏꯣ ꯅꯈꯣ ꯑꯩꯁꯦ
ꯌꯦꯉꯦ ꯀꯩꯅꯩꯅꯣ
ꯁꯤꯅꯦꯃꯥ ꯌꯦꯡꯒ ꯀꯥꯞꯂꯒ ꯂꯩꯕꯝ ꯃꯤ
ꯑ ꯌꯦꯒ ꯀꯥꯄ꯭ꯂꯒꯂ ꯏꯦ
ꯍꯥꯏꯕꯗꯤ ꯃꯤ ꯑꯇꯣꯞꯄꯗꯤ ꯎꯕꯀꯣ ꯁꯨꯃꯥꯏꯅ ꯑꯩꯈꯣꯏꯅ ꯀꯣꯔꯤꯌꯥꯟ ꯗ꯭ꯔꯃꯥꯒꯨꯝꯕ ꯌꯦꯡꯉꯒ ꯑꯗꯨꯒ ꯆꯥꯏꯅꯤꯁꯀꯨꯝꯕ ꯀꯔꯤ ꯀꯔꯤ ꯁꯦꯔꯤꯜ ꯈ ꯌꯦꯡꯉꯒꯀꯣ
ꯀꯞꯄꯦ ꯀꯩꯅꯣ ꯌꯦꯡꯅꯤꯡꯕꯇꯣꯝꯅ ꯀꯩꯅꯣ ꯄꯨꯛꯅꯤꯡ ꯅꯨꯡꯁꯤꯔꯣ
ꯈꯪꯗꯦ ꯃꯈꯣꯏ ꯁꯤꯃꯥꯗꯨ ꯑꯩꯅ ꯑꯦꯛꯇꯤꯡ ꯇꯧꯕꯗꯀꯣ ꯒꯦꯟꯒ ꯀꯞꯂꯒ ꯇꯧꯕꯁꯦ ꯈꯪꯗꯦ ꯀꯔꯤ
ꯋꯥꯔꯤꯅꯦꯗꯅ ꯑꯗꯨꯗ ꯑꯣꯏꯔꯁꯨ
ꯑꯗꯨꯅꯦ ꯑꯗꯨ ꯀꯔꯝ ꯍꯥꯏꯅ ꯀꯔꯤꯌꯥꯁꯦ ꯀꯔꯝꯥꯏꯅ ꯀꯥꯞꯂꯤꯕꯅꯣ ꯈꯥꯡꯗꯦꯕꯀꯣ
ꯄꯨꯛꯅꯤꯡ ꯅꯨꯡꯁꯤꯕꯒꯤꯅꯦ ꯋꯥꯔꯤꯗꯣ
ꯍꯣꯏ ꯑꯗꯨꯗꯕꯨ ꯑꯗꯨꯕꯨ ꯍꯣꯏ ꯑꯗꯨ ꯆꯨꯝꯃꯦ ꯑꯗꯨꯕꯨ ꯃꯤ ꯈꯔꯗꯤ ꯀꯥꯎ ꯀꯒ ꯌꯦꯌꯦ ꯀꯥꯎꯒ ꯌꯦꯡꯨꯅꯨ ꯇꯧꯔꯣ ꯍꯥꯏꯔ ꯃꯈꯣꯏꯅ ꯑꯃꯨꯛꯀ ꯌꯦꯡꯕꯨꯀꯣ
ꯌꯦꯒꯅ ꯑꯗꯨ
ꯍꯣꯏ ꯑꯗꯨ ꯑꯗꯨꯒꯤ ꯃꯥꯅꯤ ꯑꯩꯒꯤꯗꯤ ꯌꯦꯡꯅꯤꯗꯤ
ꯌꯦꯉ ꯅꯪꯁꯨꯨꯅꯚꯥꯏꯕꯅꯦ
ꯌꯦꯅꯤꯡꯗꯦꯗ
ꯃꯨꯚꯤ ꯑꯅꯤ ꯑꯍꯨꯝ ꯌꯦꯡꯉꯒ ꯌꯦꯡꯕ ꯂꯣꯏꯔꯦ ꯗꯩ ꯅꯪ ꯑꯦꯗꯤꯛ ꯇꯧꯔꯅꯤ ꯌꯦꯡꯉꯣ
ꯑꯩ ꯁꯤꯅꯤꯃꯥ ꯌꯦꯡꯕꯒꯤ ꯏꯟꯇꯔꯦꯁ ꯂꯩꯗꯕꯀꯣ ꯑꯗꯨꯒꯤꯅꯤ
ꯌꯦꯡꯉꯣ
ꯌꯦꯡꯅꯤꯡꯗꯦꯗ ꯍꯥꯏꯕꯗꯤ ꯑꯅꯧ ꯑꯅꯧꯕꯒꯨꯝꯕ ꯊꯣꯛꯂꯛꯑꯗꯤꯀꯣ ꯑꯗꯨ ꯌꯦꯡꯒꯦ ꯍꯥꯏꯕꯕꯨ ꯑꯗꯨꯒ ꯅꯠꯇ꯭ꯔꯒꯅ ꯑꯇꯣꯞꯄꯗ ꯌꯦꯡ ꯌꯦꯡꯅꯤꯡꯗꯦ
ꯌꯦꯡꯉꯣ ꯀꯩꯅꯣ
ꯍꯣꯏ ꯑꯇꯣꯞꯄꯒꯨꯝꯕ ꯊꯣꯛꯣꯔꯛꯑꯗꯤ ꯌꯦꯡꯒ ꯇꯥꯕ꯭ꯔꯣ
ꯇꯥꯏꯌꯦ ꯇꯥꯏꯌꯦ
ꯏꯝꯐꯥꯜ ꯅꯠꯇ꯭ꯔꯒꯅ ꯇꯝꯄꯥꯛꯇ ꯑꯗꯨꯒ ꯆꯤꯡꯅ ꯂꯩꯕ꯭ꯔꯨ
ꯕꯒꯗ ꯂꯩꯌꯦ
ꯑꯣ ꯑꯗꯨꯗꯤ ꯌꯥꯏꯅꯦ ꯑꯗꯨꯗ ꯁꯔꯃꯅꯤ ꯀꯣꯟꯅꯈꯥꯏꯁꯨ
ꯎꯝ
ꯅꯣꯠ ꯆꯨꯗꯣ
ꯆꯨꯗꯦ
ꯑꯣ ꯈꯪꯗꯦꯗ ꯍꯧꯖꯤꯛꯀꯥꯟꯁꯦ ꯆꯣ ꯅꯣꯡꯁꯨ ꯆꯨꯕ ꯑꯗꯨꯒ ꯅꯣꯡꯁꯨ ꯆꯨꯗꯕꯀꯣ ꯑꯩꯈꯣꯏꯒꯤ ꯂꯩꯐꯝꯁꯦ ꯌꯥꯝ ꯁꯥꯏ ꯃꯄꯥꯟ ꯊꯣꯛ ꯗꯣ ꯅꯨꯡꯗꯥꯡꯒꯨꯝꯕꯗꯤ ꯅꯨꯡꯗꯥꯡ
ꯃꯄꯥꯟ ꯊꯣꯛꯇꯗꯤ ꯀꯩꯅꯣ ꯁꯤꯅꯤꯉꯥꯏ ꯇꯧꯋꯦ
ꯍꯣꯏ ꯋꯥꯔꯤꯁ ꯅꯁꯒ ꯇꯨꯝꯒꯨꯅꯨ ꯀꯣ
ꯇꯨꯝꯅꯤꯡꯉꯦꯍꯦ
ꯑꯗꯨꯕꯨꯅꯤ ꯍꯧꯖꯤꯛ ꯈ ꯅꯪ ꯆꯥꯛ ꯆꯥꯔꯕ꯭ꯔꯣ
ꯑꯥ
ꯑ ꯍꯧꯖꯤꯛ ꯍ ꯅꯪ ꯆꯥꯛꯆꯥꯥꯕꯒꯤ ꯗꯥꯏꯖꯦꯁꯟ